ꯑꯣꯎ ꯆꯥ ꯊꯥ
ꯑꯥꯎ ꯇꯥꯏꯌꯦ ꯆꯥꯛꯇꯤ ꯂꯣꯏꯔꯕꯣ ꯎꯝ ꯍꯧꯖꯤꯛꯗꯤ ꯇꯜꯂꯦ ꯇꯨꯝꯅꯤꯡꯕꯅ ꯂꯣꯏꯔꯦ
ꯑꯦꯁꯨ ꯇ ꯇꯨꯝꯅꯤꯡꯔꯒ ꯂꯩꯔꯦ ꯁꯦ ꯌꯥꯝ ꯇꯨꯝꯅꯤꯡ
ꯆꯥꯛ ꯆꯥꯕ ꯂꯣꯏꯔꯗꯤ ꯗꯥꯏꯖꯦꯁꯟ ꯍꯥꯎꯕꯒꯤ ꯁꯨꯃꯥꯏꯅ ꯇꯧꯔꯅꯤ
ꯑꯗꯨꯅ ꯇꯨꯝꯅꯤꯡꯔꯁꯨ ꯇꯨꯝꯍꯟꯕ ꯌꯥꯗꯦ
ꯎꯝ
ꯃꯈꯝ ꯂꯩꯩꯇꯦ
ꯎꯝ
ꯍꯨ ꯍꯨ
ꯀ꯭ꯔꯤ ꯏꯟꯁꯥꯡ ꯆꯥꯕ꯭ꯔꯣ
ꯉꯁꯤ ꯇꯤꯟꯐꯤꯁ ꯆꯥꯢꯌꯦ ꯑꯌꯨꯛ ꯍꯦꯛꯇ ꯑꯩ ꯃꯄꯥꯟ ꯊꯣꯛꯄꯅꯦꯕ ꯑꯩ ꯏꯟꯁꯥꯡ ꯉꯥꯡꯅꯤꯉꯥꯏ ꯑꯗꯣ ꯑꯗꯨ ꯀꯥꯟ ꯍꯥꯡꯗꯕꯒꯤ ꯎꯄꯥꯏ ꯂꯩꯇꯦ ꯑꯗꯨꯗꯤ ꯐꯤꯁ ꯑꯣꯏꯅ ꯆꯥꯔꯦ
ꯍꯥꯎꯕꯅꯦ ꯊꯤꯟ ꯐꯤꯁꯇꯤ
ꯍꯥꯎꯇꯦ ꯇꯤꯟ ꯐꯤꯁꯁꯦ ꯑꯩ ꯊꯣꯡ ꯊꯣꯡꯕ ꯍꯩꯇꯕꯒꯤꯀꯣ
ꯎꯝ ꯈꯥꯃꯦꯟ ꯊꯥꯕꯗꯣ ꯈꯥꯃꯦꯟꯒ ꯑꯂꯨ ꯍꯥꯞꯄꯗꯣ ꯍꯥꯎꯕꯅꯦ
ꯌꯥꯝ ꯍꯥꯞꯄ ꯌꯥꯗꯦ ꯍꯥꯏꯗꯤ ꯇꯤꯟ ꯐꯤꯁꯇꯣ ꯈꯥꯃꯦꯟꯒ ꯃꯤꯛꯁ ꯇꯧꯕꯒꯤ ꯇꯤꯟ ꯐꯤꯁꯅꯦꯕ ꯑꯗꯨꯒꯤ
ꯍꯌꯦꯡ ꯕꯣꯜ ꯁꯥꯟꯅꯕ ꯆꯥꯠꯁꯦꯔꯥ
ꯑꯁ ꯇꯜꯂꯦ ꯀꯥꯏꯗ
ꯃꯐꯝꯗꯤ ꯈꯪꯗꯦ ꯑꯩꯗꯤ
ꯀꯅꯥ ꯑꯣꯏꯗꯣꯏꯅꯣ
ꯑꯩꯈꯣꯏ ꯅꯍꯥꯟ ꯆꯠꯄ ꯁꯤꯅꯤꯅꯦ
ꯍ ꯅꯣꯏ ꯆꯠꯂꯣ ꯍꯨꯝ
ꯑꯍ
ꯑꯩꯒꯤ ꯍꯤꯗꯨꯒ ꯌꯥꯔꯣꯏ ꯑꯩ ꯁꯅꯥꯕꯗꯤ
ꯌꯥꯔꯅꯤꯗ ꯍꯥ ꯑ ꯍ ꯑ ꯍ ꯍ ꯍ ꯑꯍꯨ ꯑꯍꯝ
ꯀ꯭ꯔꯤ ꯏꯟꯁꯥꯡ ꯆꯥꯔꯦ ꯅꯣꯏꯗꯤ
ꯉꯁꯤꯁꯦ ꯂꯣꯡ ꯕꯤꯟꯁꯇꯣ ꯆꯥꯔꯦ ꯁꯥꯎꯒ꯭ꯔꯤꯒ ꯌꯥꯝꯅ ꯂꯦꯡ ꯂꯦꯡꯕꯤꯌꯣꯗꯣ ꯆꯥꯔꯦ ꯆꯥꯎꯕꯤꯗꯣ ꯀꯅꯥꯁꯨ ꯅꯠꯇꯦ ꯀꯥꯅ ꯑ ꯑ ꯀꯟꯇ꯭ꯔꯤ ꯀꯩ ꯀꯩ ꯀꯟꯇ꯭ꯔꯤꯔꯥ
ꯕ꯭ꯔꯥꯖꯤꯜꯒ ꯖꯄꯥꯟ ꯄꯨꯡ ꯇꯔꯥ ꯃꯈꯥꯏꯗ ꯇꯧꯒꯅꯤ
ꯎꯝ ꯀꯩ ꯀꯩ ꯀꯟꯇ꯭ꯔꯤ ꯗ
ꯑꯗꯥꯏꯗꯣ ꯃꯣꯔꯣꯛꯀꯣ ꯀꯔꯤ ꯀꯔꯤꯔ ꯂꯩꯕꯅꯦ ꯄꯤꯛꯆ꯭ꯔꯗ ꯌꯦꯡꯉꯒ
ꯑꯥ ꯎꯝ ꯃꯦꯊꯁꯇꯣ ꯎꯝ ꯐꯖꯥꯕ ꯍꯥꯎꯔꯅꯤ ꯍꯥꯏꯌꯦ
ꯑꯥꯎ ꯍꯥꯎꯒꯅꯤ ꯉꯔꯥꯡꯅ ꯍꯥꯎꯔꯦꯕ ꯀꯣ ꯔꯥꯎꯟ ꯑꯣꯐ ꯊꯥꯔꯇꯤ ꯇꯨꯗꯣ ꯆꯥꯔꯝꯒꯅꯤꯕ ꯃꯣꯏꯗꯣ ꯍꯧꯔꯤꯅꯦꯕ ꯅꯍꯥꯟꯗꯤ ꯗ꯭ꯔꯣ ꯆꯠꯂꯗꯤ ꯄꯤꯅꯥꯜ ꯇꯤ ꯂꯩꯥꯇꯅ ꯑꯗꯨ ꯍꯧꯖꯤꯛꯇꯤ ꯄꯦꯅꯥꯜꯗꯤ ꯇꯧꯕ ꯍꯧꯔꯅꯦꯕ
ꯑꯈꯣꯏꯗꯤ ꯃꯤ ꯑꯍꯨꯝ ꯂꯩꯔꯦ ꯎꯝ ꯎꯝ
ꯀꯅꯥ ꯀꯅꯥ
ꯅꯪ ꯈꯥꯡꯕꯗꯨꯗ
ꯍꯣ ꯍꯣꯏ
ꯎꯝ ꯎꯝ ꯎꯝ ꯍ ꯇꯨꯝꯅꯤꯡꯕꯅ ꯁꯤꯔꯦ ꯑꯩꯗꯣ ꯑꯁ ꯂꯣꯏꯔꯦ ꯄ꯭ꯔꯦꯛꯇꯤꯁ ꯇꯥꯎꯗꯕ ꯅꯨꯃꯤꯠ ꯑꯅꯤ ꯎꯔ ꯑꯦ ꯁꯨꯔꯦ
ꯑꯩꯁꯨ ꯂꯥꯏꯔꯤꯛ ꯄꯥꯗꯕ ꯀꯨꯏꯔꯦ ꯄꯥꯁꯨ ꯄꯥꯅꯤꯡꯗꯦ ꯉꯁꯤꯁꯨ
ꯔꯤꯒ꯭ꯔꯦꯠ ꯆꯠꯂꯅꯤ ꯑꯩꯁꯨ ꯍꯩ ꯍꯍ
ꯇꯨꯝꯅꯤꯡꯕꯅ
ꯇꯨꯝꯅꯤꯡꯕꯅ ꯂꯣꯏꯔꯦ ꯍꯧꯖꯤꯛꯁꯦ ꯑꯁ
ꯇꯨꯡꯒꯦ ꯇꯔꯁꯨ ꯎꯝ ꯇꯨꯝ
ꯑꯩꯁꯨꯅꯦ ꯌꯥꯝ ꯇꯨꯝꯅꯤꯡ ꯇꯨꯝꯅꯤꯡꯗꯁꯨ ꯀꯣ ꯇꯨꯝꯕ ꯀꯥꯟꯗ ꯎꯝ ꯇꯨꯝꯗꯕꯗꯨ
ꯎꯝ
ꯇꯥꯕ꯭ꯔꯥ
ꯈꯪꯉꯦ ꯒ꯭ꯌꯥꯟ ꯇꯥꯏꯌꯦ ꯐꯖꯅ ꯑꯗꯨꯝꯇꯥꯏꯌꯦ ꯑꯩꯗꯤ
ꯊꯥꯁ ꯇꯦ ꯃꯉꯥꯥ ꯇꯔꯨꯛ ꯇꯔꯨꯛ ꯂꯣꯏ ꯗꯧꯔꯦꯀꯣ ꯑꯁ ꯃꯇꯝꯁꯦ ꯃꯇꯝꯁꯦ ꯊꯨꯅ ꯆꯠꯂꯤ
ꯎꯝ ꯎꯝ ꯎꯝ ꯑꯩ ꯁꯥꯏꯀꯥꯟ ꯊꯥꯎꯕ ꯆꯠꯅꯤꯡꯕꯅ ꯂꯣꯏꯔꯦ ꯅꯣꯏ ꯍꯥꯏꯔꯛ
ꯑꯣꯏ ꯇꯦꯁꯇ ꯆꯠꯁꯦ
ꯆꯠꯁꯦ
ꯄꯩꯁꯥ ꯆꯥꯡ ꯀꯥꯟꯗ ꯆꯠꯁꯦ ꯃꯤꯌꯥꯝ
ꯍꯣꯢ
ꯑꯩ ꯑ ꯍ ꯍꯦ ꯎꯝ ꯅꯪꯒꯤ ꯀꯌꯥ ꯋꯥꯠꯂꯤ ꯀꯣꯜ
ꯌꯥꯝ ꯂꯩꯔꯤ
ꯑꯝ ꯐꯔꯦ ꯑꯗꯨꯗꯤ
ꯑꯣ
ꯍꯤꯡꯒꯥ ꯀꯣꯜ ꯇꯧꯅꯕ꯭ꯔꯣ
ꯋꯥꯗꯨ ꯐꯥꯎꯅꯗꯦ ꯃꯣꯏ ꯁꯨꯡꯇꯥꯎ ꯇꯧꯔꯛ ꯇꯕꯅꯦ ꯑꯩ ꯇꯥꯎꯗ꯭ꯔꯗꯤ
ꯎꯝ ꯑꯥ ꯍꯥ
ꯃꯣꯏ ꯃꯣꯏ ꯀꯔꯤꯒꯤꯔꯥ ꯈꯪꯗꯦ ꯇꯧꯔꯛꯄꯁꯨ ꯌꯥꯢꯌꯦꯅ ꯃꯣꯏꯁꯨ ꯂꯥꯛꯇꯕ ꯋꯥꯅꯤꯗ
ꯃꯣꯏ ꯆꯥꯡꯂ ꯀꯥꯟꯗꯗꯤ ꯀꯣ ꯍꯥꯎꯔꯅꯤ ꯑꯃꯨꯛ
ꯑꯗꯨꯅꯦ
ꯇꯨ
ꯃꯍꯥꯎ ꯈꯡꯗꯕꯩꯅꯦ
ꯎꯝ ꯎꯝ
ꯑꯩ ꯑꯩꯒꯤ ꯀꯥꯖꯤꯟꯗꯣ ꯃꯥ ꯃꯥꯁꯨ ꯉꯁꯤ ꯑꯃ ꯇꯧꯋꯦ ꯑꯗꯨꯒ ꯃꯥꯗꯨ ꯔꯨꯜꯗꯣ ꯐꯖꯅ ꯈꯪꯗꯕ ꯃꯥꯂꯦ ꯑꯗꯨꯗꯒꯤ ꯑꯩꯅ ꯍꯥꯏꯕ ꯑꯗꯨꯒꯤ ꯑꯗꯨ ꯑꯣꯏꯔꯗꯤ ꯃꯥꯗꯣ ꯇꯣꯈ꯭ꯔꯅꯤ ꯌꯥꯏꯌꯦ ꯗꯤ ꯃꯥꯗꯣ ꯐꯤꯁꯨ ꯁꯥꯕꯒꯤꯀꯣ ꯑꯩ ꯌꯥꯔꯣꯏꯒꯦ ꯑꯩꯒꯤ ꯊꯕꯛꯒ ꯃꯥꯟꯅꯔꯣꯏꯌꯦ ꯌꯥꯔꯣꯏꯌꯦ ꯍꯥꯏꯅ ꯑꯩꯅ ꯍꯥꯏꯕꯅꯦ ꯅꯣꯏ ꯏꯃ
ꯑ ꯍꯥꯏ ꯈ꯭ꯔꯕꯅꯤ
ꯍ ꯍ ꯍ
ꯃꯣꯢ ꯒꯤ ꯏ
ꯃꯥꯕꯨꯗꯤ ꯍꯣꯏ ꯑꯗꯨ ꯃꯥꯏꯕꯨꯗꯤ ꯇꯥꯎꯋꯦ ꯍꯥꯏꯗꯤ ꯃꯥꯒꯤ ꯊꯕꯥꯛꯁꯨ ꯂꯦꯞꯄꯁꯨ ꯌꯥꯔꯣꯏꯀꯣ ꯑꯗꯨꯗꯒꯤ ꯃꯥꯗꯣ ꯊꯥ ꯑꯃꯒꯤꯅꯦꯕ ꯃꯥ ꯊꯕꯥꯛ ꯁꯨꯗꯕ ꯑꯗꯨꯒꯤ ꯃꯥ ꯍꯨꯖꯤꯛꯇꯤ ꯈꯔ ꯋꯥꯕ ꯃꯥꯜꯂꯦ
ꯎꯝ
ꯃꯇꯝꯁꯨ ꯁꯥꯡꯗꯦ ꯍꯥꯏꯌꯦ
ꯎꯝ ꯎꯝ ꯃꯥꯅ ꯑꯥ ꯐ꯭ꯂꯋꯔ ꯄ꯭ꯂꯥꯟ ꯄ꯭ꯔꯣꯒ꯭ꯔꯦꯖ ꯂꯥꯕ꯭ꯔ ꯃꯥꯗꯣ
ꯍꯣꯏ ꯍꯧꯖꯤꯛꯀꯥꯟ ꯁꯦꯠꯄ ꯍꯧꯋꯦ
ꯄ꯭ꯔꯣꯐꯤꯠ ꯂꯩꯌꯦ ꯍꯥꯏꯕ꯭ꯔ
ꯌꯣꯟꯕꯗꯤ ꯌꯣꯟꯗꯦ ꯃꯥ ꯃꯥꯒꯤ ꯌꯨꯝꯒꯤꯅꯦꯕ ꯍꯧꯖꯤꯛꯄꯨꯗꯤ ꯈꯪꯗꯦ ꯃꯥ ꯌꯣꯟꯒꯅꯤ ꯍꯥꯏꯔꯒ ꯌꯣꯟꯁꯨ ꯌꯣꯟꯗꯦ
ꯎꯝ
ꯉꯁꯤ ꯅꯨꯡꯁꯥꯗ ꯐꯧꯗꯣꯛꯀꯦ ꯇꯧꯔꯝꯕꯅꯦ
ꯑꯣꯏꯔꯗꯤꯀꯣ
ꯑꯣ ꯑꯗꯣ ꯃꯥꯒꯤꯗꯨ ꯐꯖꯅ ꯁꯥꯠꯇꯕꯒꯤ ꯑꯣꯏꯔꯝꯒꯅꯤ ꯍꯧꯖꯤꯛꯇꯤ ꯃꯥꯒꯤꯗꯣ ꯈꯔ ꯑꯉꯥꯡ ꯑꯣꯏꯔꯤꯌꯦꯕ ꯂꯥꯏꯗꯣ ꯑꯗꯨꯒꯤ ꯑꯣꯏꯔꯝꯒꯅꯤ
ꯑꯩ ꯈꯨꯟꯗ ꯑꯗꯨꯝ ꯉꯥꯏꯊꯣꯛꯑꯗꯤ ꯌꯥꯝ ꯁꯤꯠꯀꯅꯤ ꯍꯥꯏꯗꯤ ꯍꯧꯖꯤꯛꯀꯥꯟꯗꯤ ꯑꯗꯨꯒꯨꯝꯕꯗꯣ ꯆꯠꯅꯕꯅꯤꯅꯀꯣ ꯌꯥꯝ ꯁꯤꯠꯀꯅꯤ ꯑꯩꯈꯣꯏ ꯐꯥꯎꯕ ꯂꯩꯔꯗꯤ ꯑꯗꯨꯅꯤ ꯑꯥ ꯒꯤꯁꯥꯟ ꯂꯩꯕ ꯀꯥꯟꯗ ꯑꯗꯨꯝ ꯂꯩꯒꯅꯤꯕ ꯍꯥꯏꯗꯤ ꯑꯩꯈꯣꯏꯁꯨ ꯑꯗꯨꯒꯨꯝꯕꯗꯣ ꯇꯥꯎꯔꯗꯤ ꯂꯩꯒꯨꯝꯕ ꯄꯤꯊꯣꯛꯄ ꯑꯗꯨꯇꯥꯗ ꯇꯥꯎꯕ ꯍꯧꯔꯣꯏꯕ ꯑꯩꯈꯣꯏꯁꯨ ꯑꯗꯒꯤ ꯂꯩꯕ ꯃꯍꯨꯠꯇꯗꯤ ꯃꯥ ꯑꯃ ꯂꯩꯔꯨꯒꯗꯤ ꯐꯕ
ꯑꯩꯈꯣꯏꯒꯤꯁꯨ ꯐꯥꯕ ꯃꯥꯒꯤꯁꯨ ꯐꯕ
ꯈꯪꯗꯦ ꯄꯩꯁꯥ ꯇꯅꯤꯉꯥꯏꯁꯦ
ꯄꯩꯁꯥ ꯇꯥꯅꯤꯡꯉꯥꯏꯁꯨ ꯄꯩꯁꯥ ꯂꯩꯇ꯭ꯔꯗꯤ ꯎꯄꯥꯏ ꯂꯩꯇꯕ ꯄꯩꯁꯥ ꯉꯥꯛꯇ
ꯎ ꯄꯩꯁꯥ ꯂꯩꯇ꯭ꯔꯗꯤ ꯎꯄꯥꯏ ꯂꯩꯇꯦ ꯍꯥ
ꯄꯩꯁꯥ ꯄꯥꯏꯕ ꯅꯨꯄꯥꯁꯨ ꯊꯤꯕ ꯇꯥꯔꯦꯀꯣ
ꯍꯣꯏ ꯄꯩꯁꯥ ꯄꯥꯝꯕ ꯍꯥꯏꯗꯤ
ꯑꯗꯨ ꯑꯁꯤꯗꯗꯤꯀꯣ ꯍꯥꯏꯗꯤ ꯄꯩꯁꯥ ꯂꯩ ꯇ꯭ꯔꯗꯤ ꯑꯗꯨꯝ ꯅꯨꯡꯉꯥꯏꯇꯦꯕ ꯍꯥꯏꯗꯤ ꯄꯥꯞꯁꯨ ꯊꯣꯛꯑꯦꯕ ꯂꯩ ꯃꯥꯟꯗ꯭ꯔꯗꯤ
ꯍꯣꯏ ꯑꯩꯗꯤꯀꯣ ꯑꯗꯤꯀꯣ ꯑꯩꯈꯣꯏꯅ ꯎꯝ ꯂꯤꯁꯤꯡ ꯀꯨꯟꯊ꯭ꯔꯥ ꯊꯥꯗ ꯂꯥꯛꯑꯗꯤ ꯌꯥꯏ ꯏꯅꯥꯐ ꯑꯗꯨꯗꯣ ꯀꯣꯏ ꯇꯥꯟꯕ ꯍꯥꯏꯗꯤꯅ ꯎꯝ
ꯗꯨꯝ ꯇꯥꯎꯕꯁꯤꯅ ꯌꯦꯡꯕꯗꯁꯨ ꯐꯖꯁꯨ ꯐꯖꯌꯦ
ꯊꯥꯔꯇꯤ ꯑꯩꯈꯣꯏꯒꯤ ꯆꯥꯡꯅꯗꯤ ꯌꯥꯏ ꯎꯝ ꯑꯩꯈꯣꯏ ꯅꯨꯄꯥꯅ ꯄꯩꯁꯥ ꯍꯦꯟꯅ ꯇꯥꯥꯟꯅꯤꯀꯣ
ꯎꯝ
ꯀꯔꯤꯔꯣ ꯃꯥꯢ ꯍꯦ ꯂꯣꯏꯗꯧꯔꯦ ꯑꯈꯣꯢꯒꯤꯁꯦ ꯍꯣꯔꯦꯟ ꯇꯥꯥꯎꯔꯤꯁꯤꯀꯣ ꯍꯣꯔꯦꯟ ꯄꯨꯡ ꯑꯃ ꯑꯅꯤꯗ ꯇꯥꯎꯔꯁꯤ ꯕ ꯇꯨꯝꯅꯤꯡꯕꯅ ꯂꯣꯢꯔꯦ ꯁꯦ ꯎꯝ ꯐꯔꯦꯀꯣ
ꯍꯣ ꯍꯣꯢ
ꯗ ꯅꯕꯨꯛ